ꯅꯪꯒꯤ ꯂꯥꯛꯑꯦ ꯑꯩꯒꯤꯗꯤ ꯀꯩꯒꯤ ꯂꯥꯛꯇꯕꯅꯣꯀꯣ ꯔꯤꯡꯒꯤꯡꯗꯤ ꯆꯠꯂꯦ
ꯅꯪꯒꯤꯗꯣ ꯃꯥꯡꯉꯝꯃꯅꯤꯅꯦꯀꯣ
ꯎꯝ
ꯑꯁ ꯅꯨꯡꯉꯥꯏꯇꯦꯗ ꯉꯁꯤꯗꯤ ꯅꯦꯠꯋꯥꯛꯁꯤ ꯌꯥꯝ ꯐꯩ ꯅꯦꯠꯋꯥꯛꯇꯤ ꯌꯥꯝ ꯐꯩꯌꯦ ꯉꯁꯤꯁꯦ ꯏꯕꯥꯅꯤ ꯁꯥꯟꯅꯕꯗ
ꯍꯣꯏ ꯌꯥꯝ ꯐꯩꯌꯦ
ꯅꯪꯅ ꯍꯧꯖꯤꯛ ꯂꯩꯐꯝꯁꯦ ꯀꯔꯝꯕꯗ ꯑꯣꯏꯒꯗ꯭ꯔꯣ
ꯅꯪ ꯑꯃꯨꯛ ꯐꯝꯁꯤꯔꯣ
ꯎꯝ
ꯅꯠꯇ꯭ꯔꯒ ꯑꯩꯒꯤ ꯂꯩꯐꯝ ꯑꯁꯦꯡꯕꯔꯣ
ꯅꯪꯒꯤ ꯑꯅꯥꯕ ꯑꯅꯥꯕ ꯂꯩꯐꯝꯁꯦ
ꯌꯥꯝ ꯂꯥꯏꯅ ꯈꯪꯕꯅ‌ꯦꯗ ꯀ‌ꯩꯅ‌ꯣ ꯀ꯭ꯂꯥꯁꯇ ꯑꯦꯟ ꯌꯦꯡꯏ
ꯍꯝ
ꯂꯥꯁꯇ ꯑꯦꯝ ꯑ‌ꯦꯝ ꯑꯦ ꯂꯣꯏꯕꯗꯣ
ꯑ‌ꯦꯟ ꯑ‌ꯦ
ꯀꯩꯅꯣꯇꯣ ꯂꯐꯣꯏꯗꯣ ꯈꯪꯕ꯭ꯔꯣ
ꯂ ꯐꯣꯏ
ꯎꯝ ꯅꯈꯣꯏꯗꯣ ꯏꯪꯂꯤꯁꯇ ꯀꯩ ꯀꯧꯏ ꯑꯗꯨꯒ ꯁꯤꯃꯤꯂꯔ ꯑꯣꯏꯗ‌ꯣꯏꯅꯤ
ꯈ ꯕꯅꯥꯅ
ꯑꯗꯨꯒ ꯁꯤꯃꯤꯅ ꯁꯤꯃꯤꯟꯅꯔꯤ ꯈꯤꯇꯪ ꯑꯣꯏꯕꯅꯦ ꯑꯩꯅ ꯂꯩꯔꯤꯕ ꯑꯅꯥꯕꯒ꯭ꯔꯨꯁꯤꯗ
ꯅꯠꯇꯦ ꯋꯥꯏꯔꯟ ꯅꯠꯇꯦ ꯆꯤꯛꯀꯟ ꯏꯁꯩ ꯑꯣꯏꯅ ꯁꯛꯆꯜꯂꯑꯒꯦ ꯃ‌ꯣꯅ ꯒꯨꯝꯅ
ꯅꯪ ꯁꯤ ꯐꯧ ꯈꯪꯗ꯭ꯔꯗꯤ ꯂꯣꯏꯔꯦꯍꯦ ꯀꯃꯥꯏꯅ ꯈꯪꯗꯔꯤꯅꯣ ꯕꯕꯤꯅꯥ ꯕꯕꯤꯅꯥ
ꯑꯣ ꯑ
ꯅꯪ ꯑꯥꯏ ꯀꯌꯨ ꯌꯥꯝ ꯅꯦꯝꯃꯦ
ꯎꯝ ꯌꯥꯗ꯭ꯔꯥꯕꯅꯦ ꯒ꯭ꯌꯥꯁ ꯇꯧꯕꯗꯣ ꯑꯗꯨꯝ ꯆꯨꯝ ꯆꯨꯝꯃꯦ ꯅꯪꯅ ꯍꯥꯏꯔꯛꯄꯗ ꯑꯩ ꯉꯥꯎꯋꯦ
ꯍꯧꯖꯤꯛꯇꯤ ꯀꯩꯗꯧꯔꯤꯅꯣ ꯅꯪ
ꯎꯝ ꯀꯩꯁꯨ ꯇꯧꯗꯦꯗ ꯑꯗꯨꯝ ꯆꯠꯊꯣꯛ ꯆꯠꯁꯤꯟ ꯇꯧꯋꯦ
ꯑꯩꯗꯤ ꯆꯤꯟꯗꯤ ꯐꯖꯅ ꯉꯥꯡꯅꯔꯦ ꯃꯤꯠꯇꯤ ꯌꯥꯔꯛꯇ꯭ꯔꯦ
ꯎꯏꯒꯅꯨꯀꯣ ꯇꯨꯝꯊꯣꯛꯈꯤꯗꯅ ꯕꯦꯔꯥ ꯀꯥꯅꯤ ꯁꯤꯝꯇꯪꯗꯤ ꯂꯣꯏꯁꯜꯂꯝꯁꯤ
ꯍꯣꯏ ꯌꯥꯏꯗ ꯆꯤꯟꯗꯤ ꯑꯗꯨꯝ ꯉꯥꯡ ꯉꯥꯡꯕꯨ ꯌꯥꯏ ꯃꯤꯠꯇꯤ ꯑꯗꯨꯝ ꯎꯏꯁꯤꯜꯂꯁꯨ
ꯅꯪ ꯑꯩꯕꯨ
ꯎꯝ ꯑꯩꯅ ꯍꯣꯏ ꯍꯣꯏ ꯍꯣꯏ ꯍꯣꯏ ꯍꯣꯏ ꯑꯗꯨꯝ ꯍꯥꯏꯔꯛꯏꯒꯅ ꯉꯥꯡꯕ ꯌꯥꯕ ꯀꯩ ꯀꯩꯅꯣꯗꯣ ꯉꯥꯡꯁꯜꯂꯛꯑꯣ
ꯎꯝ
ꯅꯪꯗꯤ ꯀꯌꯥꯃꯨꯛ ꯍꯣꯠꯂꯤꯒꯦ
ꯇꯨꯝꯒꯗꯕꯗꯣ
ꯅꯠꯇꯦ ꯅꯪꯒꯤ ꯀꯩꯅꯣ
ꯋꯥꯠꯂꯤꯗ ꯀꯨꯟ ꯋꯥꯠꯂꯤ
ꯑꯁ ꯌꯥꯝꯃꯤꯍꯦ ꯑꯗꯨꯗꯤ
ꯎꯝ
ꯇꯧꯔꯣ ꯑꯩ ꯗꯨꯝ ꯗꯨꯝ ꯇꯧꯕꯤ ꯑꯩ ꯀꯩꯅꯣ ꯗꯨꯝ ꯇꯧꯕꯤꯒꯦ ꯁꯕꯥꯁ
ꯎꯝ ꯌꯥ ꯌꯥꯝꯃꯣꯏꯌꯦ ꯃꯤꯃꯛꯇꯝ ꯄ꯭ꯔꯣꯗꯁꯟꯕ ꯌꯥꯗꯤ ꯐꯒꯗꯕ
ꯂꯨꯁꯤꯟꯕ ꯌꯥꯗ꯭ꯔꯣꯅꯦ ꯑꯗꯨꯁꯨ
ꯌꯥꯗꯦꯍꯦ
ꯃꯔꯛ ꯃꯔꯛꯇꯗꯤ ꯌꯥꯗꯦꯀꯣ
ꯑꯣ ꯅꯪꯗꯣ ꯀꯩ ꯍꯦꯟꯖꯥꯡ ꯆꯥꯏꯕ ꯉꯁꯥꯏꯗꯣ
ꯑꯩꯔ ꯌꯦꯟ ꯆꯥꯏꯌꯦ ꯍꯥꯏꯌꯦ
ꯎꯝ
ꯅꯪꯅ ꯀꯩꯅꯣ ꯆꯥꯏ ꯍꯥꯏꯕꯗꯣ ꯎꯝ
ꯑꯩꯁꯨ ꯌꯦꯟꯅꯦ
ꯌꯦꯟ
ꯎꯝ ꯍꯣꯇꯦꯜꯒꯤꯅꯤꯅ ꯍꯥꯎꯇꯦꯗ
ꯎꯝ ꯍꯣꯏ ꯍꯥꯎꯇꯕꯅꯤ ꯑꯗꯨꯗꯤ
ꯂꯩꯕꯅꯤꯅꯀꯣ ꯍꯣꯇꯦꯜꯗ ꯊꯣꯛꯑꯒ ꯆꯥꯏꯌꯦꯕ ꯌꯨꯝ ꯌꯨꯝꯕꯨꯗꯤ ꯅꯛꯑꯦ ꯑꯗꯣ ꯌꯨꯝ ꯅꯛꯑꯒꯁꯨ ꯑꯃꯨꯛ ꯑꯩꯈꯣꯏꯅꯦ ꯏꯕꯥꯅꯤꯈꯛꯇꯪ ꯂꯩꯕꯅꯤꯅ ꯆꯠꯊꯣꯛ ꯆꯠꯁꯤꯟ ꯇꯧꯕꯗ ꯈꯔ ꯐꯔꯛ ꯇꯥꯕ ꯑꯗꯨꯅꯤ ꯌꯨꯝꯗꯁꯨ ꯀꯩꯅꯣ ꯆꯥꯛ ꯍꯦꯟꯖꯥꯡ ꯑꯃꯨꯛ ꯊꯣꯡꯕ ꯍꯥꯏꯗꯨꯗꯤ ꯑꯃꯨꯛ ꯀꯩꯅꯣ ꯇꯧꯕꯅꯦꯕꯀꯣ ꯊꯕꯛ ꯑꯃ ꯍꯥꯞꯄꯅꯦꯕ ꯋꯥꯅꯔꯅꯤꯅ ꯍꯣꯏꯗ ꯃꯤꯔꯣꯜ ꯂꯩꯌꯦ ꯍꯥꯏꯕ ꯌꯥꯕꯀꯣ ꯃꯤꯁꯨ ꯌꯥꯝ ꯀꯟꯅ ꯂꯩꯕ ꯏꯃꯨꯡ ꯑꯣꯏꯕ ꯅꯠꯇꯕ
ꯑꯣ
ꯑꯩꯈꯣꯏꯗꯁꯨ ꯑꯩꯈꯣꯏ ꯏꯁꯤꯡꯁꯤ ꯃꯤ ꯌꯥꯝ ꯀꯟꯅ ꯂꯩꯅꯕꯤꯕ ꯑꯩꯈꯣꯏꯁꯨ ꯃꯤ ꯃꯉꯥ ꯈꯛꯇꯅꯦ ꯑꯩꯈꯣꯏꯅꯦꯍꯣꯏꯁꯨ ꯃꯤ ꯃꯔꯤ ꯃꯉꯥ ꯈꯛꯇꯅꯦꯕ ꯎꯝ ꯑꯗꯨꯒꯤ ꯃꯤꯔꯣꯜ ꯂꯩꯇꯕ ꯃꯤꯔꯣꯜ ꯂꯩꯇꯕ ꯍꯥꯏꯁꯦ ꯑꯩꯈꯣꯏ ꯅꯦꯍꯣꯏꯒꯤ ꯍꯣꯇꯦꯜ ꯌꯥꯝ ꯆꯥꯎꯅ ꯇꯧꯋꯦꯕꯀꯣ ꯑꯩꯅ ꯍꯧꯖꯤꯛ ꯑꯩꯈꯣꯏ ꯂꯩꯕ ꯈꯨꯟꯗ ꯃꯣꯏꯅ ꯈ꯭ꯋꯥꯏ ꯆꯥꯎꯕ ꯍꯣꯇꯦꯜꯅꯤ ꯑꯗꯨꯅ ꯍꯣꯇꯦꯜ ꯇꯧꯕꯗ ꯃꯣꯏꯒꯤ ꯁꯥ ꯈꯛꯇꯪ ꯁꯦꯝꯕꯗꯕꯧ ꯑꯋꯥꯕ ꯑꯃ ꯑꯣꯏꯌꯦ
ꯍꯣꯏ ꯍꯥꯏꯒꯅꯨ ꯑꯣ ꯍꯣꯇꯦꯜꯗꯤ ꯋꯥꯁꯨ ꯌꯥꯝ ꯋꯥꯕꯅꯦ ꯑꯩꯈꯣꯏ ꯏꯅꯦꯁꯨ ꯀꯩꯅꯣꯝꯃ ꯇꯧꯔꯝꯃꯦꯕꯀꯣ ꯃꯥꯁꯨ ꯑꯗꯨꯒꯤ ꯀꯩ ꯍꯥꯏꯁꯤꯔ ꯑꯁ ꯌꯥꯝ ꯋꯥꯕꯅꯦ ꯃꯥꯕꯨ ꯌꯦꯡꯕꯗ ꯑꯩꯅꯁꯨ ꯎꯕꯗ ꯑꯁ ꯌꯥꯝꯅ ꯀꯩ ꯍꯥꯏꯁꯤꯔꯥ ꯌꯦꯡꯕꯁꯨ ꯋꯥꯏꯑꯦ ꯎꯕꯁꯨ ꯋꯥꯏꯑꯦ
ꯃꯣꯏꯁꯨ ꯂꯩꯕꯅꯤꯅ ꯑꯩꯁꯨ ꯁꯨꯝ ꯍꯧꯖꯤꯛ ꯀꯩꯅꯣ ꯇꯧ ꯂꯩꯕꯅꯤꯅ ꯍꯧꯖꯤꯛꯇꯤ ꯊꯕꯛ ꯍꯥꯏꯔ ꯀꯩꯅꯣꯁꯨ ꯇꯧꯅꯗꯕꯅꯤꯅꯀꯣ ꯑꯌꯨꯛ ꯑꯌꯨꯛꯇꯗꯤ ꯑꯩꯈꯣꯏꯅꯤꯍꯣꯏꯗ ꯑꯗꯨꯝ ꯂꯩꯕ
ꯎꯝ
ꯃꯇꯦꯡ ꯄꯥꯡꯕ ꯑꯣꯏꯅ ꯊꯕꯛ ꯑꯃ ꯀꯩꯅꯣ ꯇꯧꯕ ꯐꯥꯎ ꯂꯥꯛꯄꯤ ꯐꯥꯎꯒꯦꯅ ꯁꯤꯗ ꯑꯗꯨꯝ ꯀꯩꯅꯣ ꯇꯧꯔꯛꯏꯁꯦ ꯑ ꯑꯐꯕ ꯑꯃ ꯂꯥꯛꯑꯗꯤ ꯌꯦꯡꯅꯤ ꯀꯩꯅꯣ ꯇꯧꯔꯁꯦ ꯅꯄꯥ ꯍꯥꯞꯆꯤꯟꯅꯤꯡꯤ ꯉꯥꯏꯕ ꯑꯣꯏꯅ ꯍꯥꯏꯇꯥꯔꯦ ꯄꯥꯔꯠ ꯇꯥꯏꯝ ꯑꯣꯏꯒꯦꯔ ꯄꯥꯔꯃꯤꯅꯦꯟ ꯑꯣꯏꯗꯣꯏꯔꯥ ꯈꯪꯗꯦ ꯊꯕꯛ ꯐꯪꯗ꯭ꯔꯒꯗꯤ
ꯎꯝꯝ ꯄꯪꯉꯤ ꯄꯪꯉꯤ
ꯈꯪꯗꯦ
ꯍꯣꯠꯅꯔꯗꯤ ꯂꯥꯏꯕꯛꯅꯁꯨ ꯄꯤꯔꯣꯏ ꯍꯥꯏꯔꯁꯨ ꯑꯗꯨꯝ ꯃꯥ ꯑꯗꯨꯝ ꯋꯥꯖꯔꯒ ꯏꯕꯨꯡꯉꯣ ꯅꯪ ꯌꯥꯝ ꯄꯥꯝꯖꯔꯕꯅꯦ ꯂꯧꯖꯔꯣ ꯂꯧꯖꯔꯣ ꯍꯥꯏꯅ ꯂꯪꯊꯣꯛꯄꯤꯗꯣꯏꯅꯦ
ꯂꯩ ꯂꯩ ꯀ
ꯑꯗꯨꯅꯦ ꯀꯩꯅꯣ ꯍꯣꯅꯕꯇꯪ ꯀꯜꯂꯨ ꯍꯥꯏꯔꯤꯁꯤꯅꯦ ꯆꯁ ꯑꯩꯅ ꯑꯃꯨꯛꯀ ꯂꯩꯆ ꯄꯤꯊꯈ꯭ꯔꯦ
ꯅꯪꯁꯨ ꯂꯥꯏꯛ ꯃꯤ ꯊ ꯊ ꯂꯥꯏꯗꯣ ꯑꯩꯈꯣꯏꯗꯤ ꯌꯥꯝ ꯊꯤꯟꯅꯒꯂꯦꯗꯅꯛꯇ ꯇꯝꯗ ꯂꯩꯗꯅ ꯃꯥꯅꯤ
ꯎꯝ
ꯑ ꯃꯇꯝꯗ ꯂꯩꯔꯁꯨ ꯅꯣꯏ ꯅꯤꯡꯗꯨ ꯉꯝꯃꯅꯤꯡꯃꯅꯤ
ꯑꯣ ꯅꯪ ꯑꯩ ꯑꯩꯒꯤ ꯂꯥꯏꯅꯤꯡꯕꯁꯤ ꯅꯪ ꯈꯪꯕ꯭ꯔꯥ
ꯎ
ꯀꯔꯝꯃꯅ ꯍꯥꯏꯗꯤ
ꯈ꯭ꯔꯤꯁꯇꯌꯥꯟ
ꯎꯝ ꯅꯪꯗꯤ
ꯑꯗꯨꯝ ꯅꯠꯇ꯭ꯔꯗꯤ
ꯎꯝ ꯅꯪꯁꯨ ꯃꯔꯥ
ꯃꯥꯅꯤ
ꯕꯤꯔꯣ ꯅꯪꯖꯔ ꯀꯔꯝꯕ꯭ꯔꯣ
ꯍꯥꯥ
ꯕꯤꯔꯣ ꯅꯠꯇ꯭ꯔꯗꯤ ꯀꯔꯝꯕꯔꯣ
ꯕꯤꯅꯦ ꯕꯤ ꯁ꯭ꯋꯥꯏꯗꯗꯤ ꯕꯤ
ꯎꯝ
ꯃꯥꯒꯤ
ꯑꯩꯅ ꯑꯦꯁ ꯈꯪꯕ꯭ꯔꯥ
ꯈꯉꯦ
ꯎꯝ
ꯑꯦꯁ ꯁꯤ ꯖꯤꯐ ꯇꯣꯡꯅꯤꯕ
ꯎꯝ
ꯌꯥꯏ ꯌꯥꯗꯦ ꯀꯥꯡꯒꯨ ꯅꯤꯅꯦ
ꯎꯝ ꯌꯥꯏ ꯌꯥꯗꯦ ꯀꯥꯡꯒꯨꯜꯅꯦ ꯅꯪ ꯀꯥꯡꯒꯨꯜ ꯌꯥꯝ ꯀ꯭ꯌꯥꯝ ꯐꯔꯦ ꯌꯥꯝ ꯀꯌꯥꯝ ꯐꯔꯦ
ꯕꯦꯔꯤ ꯒꯨꯗ ꯈꯪꯕꯤꯕ ꯈꯪꯕꯤꯕꯒꯤꯗꯃꯛꯁꯦ ꯌꯥꯝ ꯌꯥꯝꯅ ꯊꯥꯒꯠꯆꯔꯤ
ꯎ ꯃꯁꯤ ꯍꯥꯏꯕ ꯋꯥꯅꯤ
ꯍꯔꯥꯎꯕ ꯑꯁꯤꯗ ꯑꯩꯅ ꯐꯣꯡꯗꯣꯛꯆꯔꯤ ꯌꯥꯝꯅ ꯊꯥꯒꯠꯆꯔꯦ
ꯎꯝ ꯑꯩꯈꯣꯏꯅꯤ ꯑꯩꯈꯣꯏꯗꯤ ꯅꯠꯇꯦ ꯃꯣꯏꯕꯨ ꯀꯩꯅꯣꯅꯤ ꯑꯩꯈꯣꯏ ꯀꯜꯆꯔꯒꯤꯀꯣ
ꯎꯝ
ꯃꯗꯨ ꯃꯣꯏꯅ ꯏꯅꯦ ꯍꯥꯏꯕꯁꯤꯅ ꯏꯅꯦ ꯍꯥꯏꯕꯁꯤꯗꯤ ꯃꯌꯨꯝ ꯄꯥꯟꯊꯣꯛꯈ꯭ꯔꯕ ꯅꯨꯄꯤꯅꯤꯗꯅꯀꯣ
ꯎꯝ
ꯅꯨꯄꯤꯒꯤꯗꯤ ꯑꯔꯦꯞꯄ ꯁꯥꯒꯩ ꯂꯩꯇꯦꯅꯤ ꯍꯥꯏꯕꯗꯨꯁꯨ ꯃꯥꯜꯂꯦꯕ
ꯃꯥꯅꯦ
ꯍꯥꯏ ꯑꯗꯨ ꯃꯥ ꯍꯥꯏ ꯇꯔꯦ ꯃꯣꯏꯅ ꯀꯩꯅꯣ ꯀꯁꯇꯝꯗ ꯂꯩꯔꯤꯅꯤ
ꯅꯨꯡꯁꯤꯗ꯭ꯔꯣ ꯅꯨꯄꯤꯒꯤ ꯄꯨꯟꯁꯤꯁꯦ
ꯎꯝ ꯅꯪꯃꯣꯟꯅꯤꯁꯦ ꯐꯖꯝꯖꯕ ꯃꯔꯗꯤ
ꯈꯜꯂꯨ ꯈꯜꯂꯨꯔꯗꯤ ꯅꯨꯡꯁꯤ ꯌꯥꯝꯅ
ꯎꯝ ꯃꯌꯨꯝ ꯊꯥꯗꯣꯛꯑꯝꯃꯒ ꯂꯥꯛꯇꯣꯏꯅꯤ ꯅꯨꯄꯥ ꯃꯅꯥꯇ ꯌꯥꯔꯦ ꯑꯃꯨꯛ ꯇꯊꯤ ꯇꯑꯣꯏ ꯇꯧꯕꯤꯔꯗꯤ ꯎꯝ ꯅꯨꯄꯤ ꯄꯨꯟꯁꯤ ꯃꯍꯤꯡ
ꯃꯟꯕꯩ ꯅꯠꯇ꯭ꯔꯣ
ꯎꯝ ꯈꯜꯂꯤꯅꯦ ꯑꯩꯁꯨ
ꯃꯥꯅ ꯅꯨꯡꯁꯤꯕ ꯁꯤꯡ ꯊꯥꯗꯣꯛꯔꯝꯃꯒ ꯂꯥꯛ ꯄꯪꯅꯤꯡꯕ ꯑꯗꯨ ꯑꯗꯨ ꯑꯗꯨ ꯑꯣꯏꯔꯒ ꯇꯥꯊꯤꯗ ꯑꯣꯏꯅ ꯑꯃꯨꯛꯀ ꯇꯧꯕꯤꯗꯣꯏꯅꯦ ꯑꯁꯃꯠ ꯇꯧꯔꯦ ꯁꯨꯃꯥꯏꯅ ꯇꯧꯔꯦ ꯁꯨꯃꯥꯏꯅ ꯇꯧꯔꯦ ꯁꯨꯃꯥꯏꯅ ꯇꯧꯔꯦꯅ ꯑꯗꯨꯒ ꯀꯝꯄ꯭ꯂꯦꯟ ꯇꯧꯗꯣꯏꯅꯦ ꯅꯪ ꯁꯦ ꯑꯁꯨꯃꯥꯏꯅ ꯇꯧꯒꯜꯂꯦ ꯑꯁꯨꯃꯥꯏ ꯇꯧꯒꯜꯂꯦ ꯃꯃꯥꯗ ꯆꯩꯕꯤꯗꯣꯏꯅꯦ ꯑꯃꯨꯛꯀ ꯃꯅꯤꯡ ꯃꯈꯥ ꯇꯧꯖꯔꯒ ꯃꯌꯨꯝꯗ ꯂꯩꯖꯕ ꯅꯨꯄꯤꯗꯣ ꯑꯁꯨꯃꯥꯏꯅ ꯁꯤꯗꯣꯛꯄ ꯀꯧꯠꯁꯤꯜꯂꯒ ꯑ ꯁꯨꯝ ꯇꯧꯔꯦ ꯁꯨꯝ ꯇꯧꯔꯦ ꯁꯨꯝ ꯇꯧꯔꯦꯅ ꯀ ꯑꯗꯩ ꯇꯧꯁꯤꯟꯗꯣꯏꯅꯣ ꯑꯃꯨꯛꯀ ꯐꯨꯕꯤꯗꯣꯏꯅꯤ ꯅꯠꯇ꯭ꯔꯣ
ꯃꯥꯅꯤ ꯁꯃꯥꯖꯀꯤ ꯃꯤꯅꯣꯛ ꯃꯩꯁꯥ ꯃꯌꯥꯝꯁꯦ ꯂꯣꯏꯅ ꯈꯥꯡꯈꯤꯗꯣꯏꯅꯤ
ꯑꯗꯨꯅꯦ
ꯅꯨꯄꯤꯗꯅꯦꯕ ꯑꯅꯝꯕꯥꯅ ꯕꯔꯗꯟꯁꯦ ꯎꯝ
ꯋꯥꯗꯒꯤꯗꯤ ꯌꯥꯝꯗꯤ ꯌꯥꯝꯃꯦ ꯄꯥꯡꯗꯤ ꯌꯥꯝꯗꯤ ꯌꯥꯝꯃꯦ ꯑꯗꯨ ꯑꯣꯏꯔꯁꯨ
ꯐꯩ ꯐꯠꯇꯦ ꯌꯥꯝ ꯉꯡꯉꯤ ꯅꯣ
ꯎꯝ ꯅꯨꯄꯥꯗꯤ ꯀꯦꯝ ꯌꯦꯡꯁꯤꯟꯗꯦꯕ ꯃꯤꯁꯤꯡꯁꯦ
ꯑꯗꯣ ꯅꯪꯗꯤ ꯐꯗꯧ ꯃꯥꯥꯟꯂꯦ
ꯍꯥ ꯍꯥ
ꯑꯈꯥꯡꯀꯟꯕꯤ ꯑꯣꯏꯔꯅꯤ ꯂꯁꯇꯥ ꯃꯗꯨꯅ ꯈ꯭ꯋꯥꯏꯗꯒꯤ ꯀꯩꯅꯣ ꯑꯣꯏꯕꯅꯤ ꯎꯝ ꯃꯍꯩꯕꯍꯟꯕꯅꯤ ꯂꯣꯏꯕꯗꯗꯤꯀꯣ ꯅꯨꯡꯉꯥꯏꯁꯤꯗꯤ
ꯎꯝ
ꯑꯗꯨ ꯑꯈꯥꯡꯀꯟꯕꯤ ꯑꯣꯏ ꯑꯣꯏꯌꯨ ꯍꯥꯏꯗꯅꯕꯨ ꯑꯄꯪꯕ ꯃꯩ ꯑꯄꯪꯕ ꯃꯐꯝ ꯈꯥꯡꯉꯒꯗꯤ ꯑꯣꯏꯔꯣꯏꯗꯕꯀꯣ ꯑꯃꯨꯛꯀꯥ ꯑꯥꯈꯥꯡ ꯀꯜꯂꯣ ꯍꯥꯏ ꯁꯨ ꯏꯌꯥꯝꯕꯅ ꯈꯥꯡꯀꯜꯂꯣ ꯍꯥꯏꯅ ꯅꯋꯥꯅ ꯍꯠꯀꯦ ꯇꯧꯔꯒ ꯑꯗꯨꯝ ꯈꯥꯡꯉꯥ ꯂꯩꯔꯒꯗꯤ ꯗꯨꯝ ꯁꯤꯈꯤꯇꯥꯕ
ꯏꯌꯥꯝꯕꯅ ꯍꯥꯏꯈꯤꯕꯅꯦꯀꯣꯅ ꯀꯅꯥꯅꯥꯔꯣ ꯍꯥꯏꯔ ꯏꯁ ꯏꯌꯥꯝꯕꯅ ꯑꯈꯥꯡꯀꯟꯕꯤꯗꯣ ꯍꯥꯏꯕꯒꯤ ꯈꯥꯡꯕꯅꯤ ꯑꯩ ꯈꯪꯗꯦ ꯑꯩꯉꯣꯟꯗ ꯍꯥꯏꯔꯛꯀꯅꯨ ꯏꯌꯥꯝꯕꯗ ꯍꯪꯕꯤꯌꯣꯅ
ꯎꯝ ꯑꯣꯏꯔꯣꯏꯗꯣꯏꯕ ꯃꯐꯝꯗ ꯈꯥꯡꯂꯒ ꯂꯩꯔꯒꯗꯤ ꯑꯃꯨꯛ ꯕꯦꯔꯥ ꯀꯥꯗꯣꯏꯕ ꯑꯗꯨꯁꯨ ꯈꯪꯉꯥꯒ ꯆꯠꯀꯗꯕꯅꯤꯀꯣ
ꯊꯥꯒꯠꯆꯔꯤ ꯊꯥꯒꯠꯆꯔꯤ ꯄꯥꯎꯇꯛ ꯑꯐꯥꯕ ꯄꯤꯕꯤꯕꯒꯤꯗꯃꯛ
ꯅꯣꯡꯃꯩ ꯀꯥꯞꯄ ꯍꯥꯔꯅꯤ ꯅꯪ ꯀꯩꯅꯣ ꯇꯧꯔꯒꯁꯨ ꯑꯁ ꯏꯌꯥꯝꯕꯅ ꯈꯥꯡꯉꯨ ꯍꯥꯏꯅ ꯈꯥꯡꯉꯦ ꯍꯥꯏꯔꯗꯤ ꯂꯣꯏꯔꯦꯍꯦ ꯑꯣꯟꯅꯔꯦ
ꯉꯝꯕꯨ ꯉꯝ ꯅꯗꯦ ꯇꯨꯃꯤꯟꯅ ꯅꯣꯡꯃꯩ ꯀꯥꯞꯊꯣꯛꯇꯣꯏꯅꯦ ꯀꯩꯅꯣ